ꯍꯜꯂꯣ
ꯑꯥꯎ
ꯇꯥꯕ꯭ꯔꯣ
ꯍꯥꯎ ꯇꯥꯏꯑꯦ ꯇꯥꯏꯌꯦ
ꯀꯔꯤ ꯍꯥꯏꯕ꯭ꯔꯥ
ꯍꯜꯂꯣ ꯑꯧ ꯇꯥꯏꯌꯦꯕ
ꯀꯔꯤ ꯇꯧꯔꯤꯅꯣ
ꯍꯦꯕꯒ ꯂꯩꯌꯦ
ꯉꯁꯤꯗꯤ ꯌꯥꯝ ꯉꯜꯂꯦꯍꯦ
ꯅꯪꯗꯤ
ꯑꯩꯗꯤ ꯍꯧꯖꯤꯛ ꯈꯛꯇ ꯆꯥꯛ ꯇꯣꯛꯑꯒ ꯂꯩꯌꯦ
ꯀꯩ ꯍꯩꯖꯥꯡ ꯆꯥꯔꯒꯦ
ꯎꯝ ꯉꯥ ꯊꯣꯡꯕ ꯆꯥꯏꯑꯦ ꯅꯪꯗꯤ
ꯉꯁꯥꯏ ꯈꯪꯗꯦ ꯅꯦꯝꯄꯣꯛꯅ ꯊꯣꯛꯕꯅꯦ ꯀꯔꯤ ꯏꯟꯁꯥꯡ ꯊꯣꯡꯕ꯭ꯔꯥ ꯈꯪꯗ꯭ꯔꯦ ꯑꯩꯁꯨ ꯉꯁꯥꯏꯗꯒꯤ ꯍꯦꯛꯞꯄꯒ ꯂꯩꯔꯦ
ꯆꯥꯗꯤ ꯃꯅꯦꯝꯕꯣꯛꯅꯒ ꯊꯣꯡꯕꯤꯀꯣ
ꯑꯁ ꯅꯠꯇꯦ ꯉꯝꯗꯕꯗꯣ ꯀꯣꯛ ꯆꯤꯛꯃꯟꯕꯒꯤ
ꯅꯪ ꯉꯁꯤ ꯂꯧ ꯆꯠꯂꯦ ꯍꯥꯏꯕꯗꯣ ꯌꯥꯝ ꯋꯥꯕ꯭ꯔꯣ
ꯑꯁ ꯌꯥꯝꯅꯗꯤ ꯋꯥꯗꯦꯅ ꯅꯨꯡꯁꯥ ꯌꯩꯕꯗꯣ ꯑꯗꯨꯒꯤ ꯑꯁ ꯀꯣꯛꯁꯦ ꯆꯤꯛ ꯑ ꯃꯥꯜꯂꯦ
ꯀꯩꯅꯣ ꯑꯩꯒꯤ ꯚꯣꯏꯁꯇꯣ ꯏꯀꯣ ꯆꯠꯂꯦ ꯅꯪ ꯂꯥꯎ ꯏꯁ꯭ꯄꯤꯀꯔ ꯊꯥꯕ꯭ꯔꯥ
ꯑꯩ ꯂꯥꯎꯠ ꯏꯁꯄꯤꯀꯔ ꯊꯥꯗꯦ ꯅꯪ ꯊꯥꯕꯩ ꯑꯣꯏꯔꯝꯅꯤ
ꯊꯥꯗꯦ ꯅꯪ ꯍꯧꯖꯤꯛꯐꯥꯎ ꯆꯥꯛ ꯆꯥꯗ꯭ꯔꯤꯗꯣ ꯂꯥꯝꯗ꯭ꯔꯣ
ꯑꯁ ꯂꯥꯑꯝꯗꯦꯗ ꯀꯣꯛ ꯆꯤꯛꯑꯒꯀꯣ ꯏꯪꯕ ꯋꯥꯅꯤꯗ
ꯑꯁ ꯑꯩꯁꯨ ꯉꯁꯤꯁꯦ ꯀꯣꯛ ꯆꯤꯛꯑꯒ ꯀꯣꯛ ꯂꯨꯝꯃꯒ ꯇꯧꯕ ꯅꯨꯃꯤꯠ ꯍꯨꯝꯅꯤ ꯁꯨꯔꯦ ꯑꯁ ꯑꯩ ꯍꯧꯖꯤꯛꯁꯨ ꯐꯤ ꯌꯦꯠꯂꯒ ꯂꯩꯕꯅꯦ ꯑꯩꯒꯤ ꯀꯣꯛꯇ
ꯍꯤꯗꯥꯛ ꯆꯥꯗ꯭ꯔꯣ
ꯍꯤꯗꯥꯛ ꯆꯥꯏꯌꯦ ꯉꯁꯥꯏꯗꯣ ꯆꯥꯔꯒ ꯈꯔ ꯐꯪꯕꯗꯣ ꯍꯧꯖꯤꯛ ꯑꯃꯨꯛ ꯍꯧꯔꯛꯄ
ꯍꯥ
ꯅꯪ ꯍꯌꯦꯡ ꯀꯗꯥꯏ ꯆꯠꯀꯦꯔꯣ ꯌꯨꯝꯗ ꯂꯩꯒꯗ꯭ꯔꯣ
ꯎꯝ ꯌꯨꯝ ꯗ ꯂꯥꯏꯅꯤ ꯌꯨꯝ ꯁꯦꯡꯗꯣꯛꯀꯦ ꯐꯤꯔꯣꯜꯒꯥꯗꯣ ꯏꯁ ꯂꯣꯏꯔꯦ
ꯍꯌꯦꯡꯗꯤ ꯂꯧ ꯆꯠꯂꯔꯣꯏ ꯂꯧ ꯆꯠꯂꯔꯣꯏ ꯍꯌꯦꯡ
ꯍꯌꯦꯡ ꯂꯧ ꯆꯠꯂꯣꯏ ꯍꯌꯦꯡ ꯏꯅꯦꯝ ꯎꯝ ꯍꯌꯦꯡꯗꯣ ꯇꯥꯕ꯭ꯔꯣ
ꯇꯥꯏꯌꯦ
ꯍꯌꯦꯡꯗꯣ ꯏꯅꯦꯝꯕꯣꯛꯇꯣ
ꯎꯝ
ꯊꯕꯛ ꯆꯠꯀꯅꯤ ꯍꯥꯏ ꯑꯗꯨꯒꯤ ꯍꯣꯁꯄꯤꯇꯥꯜ ꯆꯠꯀꯅꯤ ꯍꯥꯏ ꯑꯗꯨꯒꯤ ꯆꯠꯂꯣꯏ
ꯑꯣ ꯅꯆꯥꯗꯤ ꯇꯨꯝꯃꯕꯣ
ꯇꯨꯝꯗꯦ ꯌꯦꯟꯁꯥꯡ ꯈꯟꯃꯟꯗꯅ ꯃꯕꯣꯛ ꯈꯣꯏꯗ ꯆꯥꯛ ꯆꯥꯕ ꯆꯠꯂꯒ ꯍꯧꯖꯤꯛ ꯇꯤꯚꯤ ꯌꯦꯡ ꯂꯩ ꯃꯥꯜꯂꯦ
ꯏꯆꯥ ꯆꯥꯛ ꯆꯥꯗ꯭ꯔꯤ ꯍꯧꯖꯤꯛꯐꯧ
ꯍꯥ
ꯀꯥꯏ ꯂꯩꯒꯦ ꯀꯥꯏꯗ ꯂꯩꯒꯦꯕ
ꯏꯆꯥꯔꯣ
ꯑꯥꯎ
ꯏꯆꯥ ꯆꯥꯛ ꯆꯥꯥꯗ꯭ꯔꯤ ꯃꯊꯛꯇ ꯇꯤꯚꯤ ꯌꯦꯡꯉꯒ ꯂꯩꯌꯦ
ꯈꯪꯗ꯭ꯔꯦꯗ
ꯎꯝ
ꯑꯩ ꯆꯥꯛ ꯌꯥꯝ ꯆꯥꯃꯟꯗꯅ ꯍꯣꯔꯦꯟ ꯄꯨꯛ ꯂꯩꯕ ꯅꯨꯡꯉꯥꯏꯗꯧ ꯃꯥꯟꯗꯦ
ꯑꯩꯗꯣ ꯇꯥꯕ꯭ꯔꯣ ꯑꯩꯗꯣ ꯕꯤ ꯕꯤꯄꯤ ꯋꯥꯡ ꯕꯤꯄꯤ ꯋꯥꯡꯕ ꯋꯥꯅꯤꯗ
ꯕꯤꯄꯤ ꯑꯣꯟꯕ꯭ꯔꯣ
ꯕꯤ ꯄꯤ ꯋꯥꯡꯂꯝꯃꯦ ꯑꯧ ꯉꯔꯥꯡ
ꯀꯅꯥꯗ ꯎꯍꯟꯕ ꯑꯣ ꯅꯣꯡꯁꯥꯞ
ꯍꯣꯁ ꯍꯣꯁꯄꯤꯇꯜꯗꯗ ꯎꯝ ꯍꯨꯝ
ꯎꯝ ꯅꯁꯥꯗꯣ ꯅꯥꯍꯟꯒꯅꯨꯅꯦ ꯑꯩꯁꯨ ꯅꯥꯕꯅ ꯂꯣꯏꯔꯦ
ꯑꯩꯗꯣ ꯕꯤ ꯄꯤꯗꯣ ꯅꯥꯏꯟꯇꯤꯞ ꯐꯥꯏꯚ ꯀ ꯇꯥꯏꯌꯦ ꯑꯩꯗꯣ
ꯍꯥꯥ
ꯇꯥꯕ꯭ꯔꯣ
ꯇꯥꯢꯌꯦ ꯎꯝ
ꯅꯥꯏꯟꯇꯤ ꯐꯥꯏꯚꯀ ꯋꯥꯟ ꯇ꯭ꯋꯦꯟꯇꯤ ꯐꯥꯏꯚ ꯂꯩꯌꯦ ꯑꯗꯨꯒꯤ ꯊꯥꯎ ꯊꯨꯝ ꯆꯥꯒꯅꯣ ꯑꯆꯝꯕ ꯆꯥꯎ ꯍꯥꯢ
ꯅꯪꯒꯤ ꯄꯪꯆꯥ ꯆꯥꯕꯅꯤꯅ ꯆꯥꯕ ꯅꯨꯡꯉꯥꯢꯕꯅꯤꯅ ꯑꯗꯨꯒꯤꯅꯦ
ꯅꯠꯇꯦ ꯅꯍꯥꯟꯗꯣ ꯁꯟꯗꯦ ꯅꯨꯃꯤꯠꯇꯣ
ꯎꯝ
ꯁꯟꯗꯦ ꯅꯨꯃꯤꯠꯇꯣ ꯑꯩꯗꯣ ꯁꯨꯞꯀ ꯊꯛꯄ ꯑꯗꯨꯒꯤ ꯑꯣꯏꯔꯝꯒꯅꯤ ꯑꯩꯗꯣ ꯈꯜꯂꯦ ꯕꯤꯄꯤ ꯋꯥꯡꯕꯗꯤ ꯑꯗꯨꯝ ꯍꯦꯛ ꯍꯦꯛ ꯎꯝ ꯆꯥꯕꯗꯣ
ꯎꯝ
ꯑꯁ ꯀꯤꯕꯨ ꯀꯤꯁꯤꯜꯂꯛꯑꯦ
ꯉ
ꯍꯌꯦꯡ ꯌꯧ ꯂꯩꯔꯗꯤ ꯀꯣꯏꯔꯛꯑꯣꯗꯅ
ꯅꯣꯢꯗꯔꯣ
ꯀꯣꯏꯔꯛꯑꯣ ꯁꯤꯡꯖꯨ ꯆꯥꯁꯦ
ꯇꯅꯦ ꯅꯣ ꯅꯣꯢ ꯃꯤ ꯌꯥꯝꯃꯟꯗꯅ
ꯌꯥꯝꯅꯁꯨ ꯐ ꯌꯥꯢ ꯀꯩꯅꯣ
ꯑꯁ
ꯃꯤ ꯌꯥꯝꯕꯅ ꯆꯥꯕ ꯍꯥꯎꯕꯅꯤꯍꯦ
ꯅꯪ ꯅꯪ ꯊꯣꯛꯑꯣ ꯑꯈꯣꯢꯗ
ꯑꯩ ꯂꯥꯛꯅꯉꯥꯢ ꯐꯔꯛ ꯇꯥꯅꯤꯡꯉꯥꯢ ꯃꯥꯜꯂꯦ ꯅꯪ ꯑꯣꯢꯅ ꯂꯥꯛꯑꯣ
ꯍꯑ
ꯅꯪꯒꯤ ꯑꯩ ꯋꯥ ꯑꯃ ꯍꯪꯒꯦꯀꯣ ꯑꯩ ꯋꯥ ꯑꯃ ꯍꯪꯒꯦꯕ ꯅꯪꯒꯤ ꯈ꯭ꯋꯥꯢꯗꯒꯤ ꯄꯥꯝꯕ ꯑꯟꯁꯥꯡ ꯑꯃ ꯍꯥꯏꯌꯨꯅꯦ
ꯎꯝ ꯎꯝ ꯀꯩꯅꯣ ꯑꯃꯈꯛ ꯑꯃ ꯍꯦꯛꯇ ꯌꯥꯕ꯭ꯔꯥ ꯅꯠꯇ꯭ꯔꯒ ꯗꯤꯁꯇꯦꯔꯤꯟꯒꯤ ꯑꯣꯏꯕ꯭ꯔꯥ ꯅꯠꯇ꯭ꯔꯒ ꯅꯟ
ꯃꯅꯥ ꯃꯁꯤꯡ ꯑꯣꯢꯔꯁꯨ ꯌꯥꯢꯌꯦ ꯃꯅꯥ ꯃꯁꯤꯡ ꯑꯣꯢꯔꯁꯨ ꯌꯥꯢꯌꯦ ꯑꯗꯨꯝ ꯄꯪꯍꯥꯢ ꯍꯥꯢꯔꯣ ꯅꯪꯅ ꯄꯥꯝꯕꯗꯣ ꯅꯪꯅ ꯄꯥꯝꯕꯗꯣ ꯍꯥꯢꯔꯛꯑꯣ ꯍꯥꯢꯕ
ꯅꯪꯅ ꯄꯥꯝꯕꯗꯣ ꯍꯥꯢꯔꯣ ꯍꯥꯢꯒꯦ ꯍꯥꯢꯒꯦꯕ
ꯀꯔꯤꯔ ꯋꯥ ꯉꯥꯡꯗꯦꯅꯦ
ꯕꯗꯤ ꯌꯥꯗ꯭ꯔꯣ
ꯅꯪꯅ ꯑꯄꯥꯝꯕꯗꯣ ꯑꯃꯈꯛ ꯑꯗꯨꯝ ꯍꯥꯏꯔꯣ ꯅꯪꯅ ꯄꯥꯝꯕꯗꯣ ꯑꯗꯨꯝ ꯍꯥꯏꯔꯣꯕ
ꯕꯣꯏꯂꯔ ꯕꯣꯏꯂꯔ ꯕꯣꯏꯂꯔ ꯕꯣꯏꯂꯔ
ꯕꯣꯏꯂꯔ ꯑꯩꯅ ꯑꯩꯒꯤꯁꯨ ꯍꯥꯏꯔꯒꯦꯀꯣ ꯑꯩꯒꯤꯗꯤ ꯎꯁꯣꯏꯗꯣ ꯎꯁꯣꯏꯗꯣ ꯑꯗꯨ ꯑꯩꯗꯤ ꯌꯥꯝ ꯄꯥꯝꯃꯦ ꯎꯁꯣꯏꯒ ꯌꯦꯟ ꯊꯣꯡꯕꯗꯣ
ꯑꯁ ꯅꯍꯥꯟꯋꯥꯥꯏꯗꯣ ꯇꯥꯕ꯭ꯔꯣ
ꯇꯥꯏꯌꯦ
ꯅꯍꯥꯟꯋꯥꯏꯗꯣ ꯎꯁꯣꯏꯒ ꯑꯁ ꯑꯝꯐꯥꯎ ꯆꯥꯅꯤꯡꯗꯝꯅꯦ ꯍꯟꯗꯛ ꯈꯛꯇ ꯎꯁꯣꯏꯒ ꯎꯁꯣꯏꯗꯣ ꯆꯥꯅꯤꯡꯕ ꯋꯥꯅꯤꯗ ꯏꯁ ꯑꯩ ꯑꯩ ꯍꯥꯟꯅꯗꯤ ꯎꯁꯣꯏꯗꯣ ꯌꯥꯝ ꯍꯩꯅꯗꯦꯗ
ꯆꯥꯎ ꯀꯩꯅꯣ ꯆꯥꯅꯤꯡ ꯆꯥꯅꯤꯡꯕꯒ ꯂꯩꯔꯒ ꯆꯥꯈꯥꯏꯌꯣ ꯀꯩꯅꯣ ꯅꯣꯏꯗꯤ ꯄꯩꯁꯥ ꯄꯥꯏꯕꯅꯤꯅ
ꯌꯥꯔꯦ ꯄꯩꯁꯥ ꯄꯥꯏꯃꯟꯗꯅ ꯂꯣꯏꯔꯦ ꯊꯝꯐꯝꯒ ꯂꯩꯇ꯭ꯔꯦ
ꯊꯝꯐꯝ ꯂꯩꯗꯧ ꯃꯥꯟꯗ꯭ꯔꯦ ꯆꯥꯅꯤꯡ ꯆꯥꯅꯤꯡꯕ ꯂꯩꯈꯥꯏꯔꯒ ꯆꯥꯔꯣ
ꯊꯥꯔꯒ ꯆꯥꯔꯣ
ꯍꯩ ꯍꯛꯆꯥꯡ ꯐꯃꯟꯗꯅ ꯕꯤ ꯄꯤ ꯋꯥꯡꯉꯤꯁꯤꯗꯤ
ꯀꯔꯤ ꯃꯥ ꯀꯔꯤ ꯍꯥꯏꯕꯅꯣ
ꯍꯛꯆꯥꯡ ꯐꯃꯟꯗꯅ ꯕꯤ ꯄꯤ ꯕꯤ ꯄꯤ ꯋꯥꯡꯉꯤꯗꯣ ꯑꯩꯥ ꯈꯣꯟꯖꯦꯜ ꯐꯖꯟ ꯇꯥꯗ
ꯑꯗꯨꯅꯤ ꯍꯥꯏꯁꯦ ꯇꯥꯏꯌꯦ
ꯇꯥꯏ ꯍꯥꯏꯔꯒ ꯀꯩ ꯍꯟꯖꯤꯟ ꯍꯟꯖꯤꯟ ꯍꯥꯏꯔꯤꯕ
ꯅꯆꯥꯗꯤ ꯁꯀ꯭ꯨꯜ ꯆꯠ
ꯆꯠꯇꯦ ꯆꯠꯇꯦꯕ
ꯏꯆꯥꯗꯤ ꯁꯀ꯭ꯨꯜ ꯆꯠꯂꯦ ꯉꯁꯤ ꯏꯆꯥꯗꯤ ꯁꯀ꯭ꯨꯜ ꯆꯠꯂꯦ ꯍꯥ
ꯀꯅꯥ
ꯑꯦ ꯆꯥꯒꯤ ꯁ꯭ꯀꯨꯜꯗꯨꯅꯤꯅꯦ ꯏꯆꯥꯒꯤ ꯁ꯭ꯀꯨꯜꯗꯣ ꯈꯪꯗ꯭ꯔꯣ ꯁ꯭ꯀꯨꯜ ꯆꯠꯂꯦ ꯉꯁꯥꯏ ꯑꯩꯅ ꯇꯤꯐꯤꯟ ꯍꯥꯞꯄꯀꯣ
ꯇꯤꯐꯤꯟ ꯍꯥꯞꯂꯒ ꯃꯦꯒꯤꯒ ꯌꯦꯔ ꯔꯨꯝꯒ ꯍꯥꯞꯂꯒ ꯆꯥꯅꯤꯡꯗꯦ ꯍꯥꯏꯅꯒ ꯑꯃꯨꯛ ꯄꯨꯔꯛꯄꯅꯤꯅꯦ ꯑ ꯌꯥꯝ ꯁꯥꯕꯒꯤ ꯆꯥꯅꯤꯡ ꯗꯦ ꯍꯥꯏꯌꯦ ꯑꯗꯨꯒꯤ ꯍꯌꯦꯡꯗꯤ ꯑꯩ ꯌꯦꯔꯨꯝ ꯈꯇ ꯐꯨꯠꯂꯒ ꯄꯤꯖꯔꯒꯦ
ꯄꯤꯖꯧꯋꯣ ꯄꯤꯖꯧꯋꯣ ꯎꯝ ꯇꯥꯏ
ꯔꯣ
ꯇꯥꯕ꯭ꯔꯣ
ꯅꯆꯥ ꯍꯌꯦꯡꯗꯤ ꯁꯀ꯭ꯨꯜ ꯆꯠꯍꯟꯒꯗ꯭ꯔꯥ
ꯆꯥꯍꯟꯂꯣꯏ
ꯀꯔꯤꯒꯤ ꯆꯍꯜꯂꯨꯅꯦ ꯁ꯭ꯀꯨꯜ ꯆꯠꯄꯅ ꯌꯥꯝ ꯐꯕꯅꯤꯅꯦ
ꯁ꯭ꯀꯨꯜ ꯆꯠꯅꯤꯡꯗꯦ ꯍꯥꯏ ꯑꯩꯅ ꯅꯝꯐꯨꯗ ꯊꯥꯕꯅꯦ ꯎꯝ ꯆꯥꯍꯟꯅꯤꯡꯗꯦ ꯍꯌꯦꯡ ꯑꯁ ꯐꯔꯛꯇꯥꯒꯅꯦ
ꯑꯩ ꯋꯥ ꯑꯃ ꯍꯪꯒꯦꯅꯦ
ꯎꯝ ꯍꯪꯉꯨ
ꯑꯁ ꯑꯩꯒꯤ ꯕꯣꯏꯁꯁꯦ ꯏꯀꯣ ꯌꯥꯝ ꯆꯠꯂꯤꯗ
ꯅꯪꯒꯤ ꯀꯂꯥꯔ ꯃꯅꯨꯡꯗꯀꯣ ꯅꯪ ꯅꯪꯒꯤ ꯀꯂꯔ ꯃꯅꯨꯡ ꯀꯂꯔ ꯃꯁꯤꯡꯁꯦ ꯀꯂꯔꯗ ꯀꯔꯤ ꯃꯆꯨꯗ ꯄꯥꯝꯕ꯭ꯔꯥ
ꯑꯩꯒꯤꯔꯣ ꯔꯦꯗꯇꯥ ꯄꯥꯝꯃꯦ
ꯑꯁ ꯑꯩꯗꯤ ꯋꯥꯏꯠꯇ
ꯋꯥꯏꯠꯇ ꯔꯦꯗ ꯄꯝꯃꯦ
ꯔꯦꯗ ꯄꯥꯝꯕꯗꯤ ꯀꯩꯅꯣ ꯇꯧꯋꯦ ꯍꯥꯏꯕꯅꯤꯀꯣ
ꯀꯩꯗꯧꯋꯦ ꯍꯥꯏꯕ꯭ꯔꯣ
ꯌꯥꯝꯅ ꯑꯀꯟ ꯑꯔꯤꯡ ꯁꯤꯡꯉꯦ ꯍꯥꯏꯕꯅꯦ ꯌꯥꯝ ꯀꯜꯂꯤ ꯍꯥꯏꯕꯅꯦ
ꯏꯁ ꯃꯋꯥ ꯂꯧꯗꯦꯗ
ꯋꯥꯏꯠꯇꯤ ꯌꯥꯝꯅ ꯄꯤꯁ ꯑꯣꯏ ꯍꯥꯏꯕꯅꯤ
ꯑꯗꯨꯏꯅꯦ ꯅꯪ ꯄꯤꯁ ꯌꯥꯝ ꯑꯣꯏꯔꯤꯗꯣ
ꯋꯥꯏꯐꯇꯤ ꯌꯦꯡꯕꯗ ꯏꯪ ꯏꯪ ꯂꯥꯎꯏꯗꯅ
ꯎꯝ
ꯐꯠꯇ꯭ꯔꯣ ꯑꯗꯨꯅ
ꯑꯗꯨꯒꯤꯔ ꯑꯗꯨꯒꯤꯔ ꯈꯪꯗꯦ ꯑꯩꯗꯤ ꯁꯨꯛ ꯏꯪ ꯏꯪꯗꯦ ꯑꯗꯨꯝ ꯁꯥꯔ ꯂꯩ
ꯄꯪꯁꯥ ꯁꯥꯕꯅꯨꯍꯦ
ꯍꯟꯅꯨꯕꯤ ꯍꯟꯅꯨꯕꯤ ꯍꯦꯟꯅ ꯑꯣꯏꯕꯗꯅꯤ
ꯁꯥꯎꯒꯟꯕꯁꯦ ꯍꯅꯨꯕꯤ ꯍꯅꯨꯕꯤ ꯑꯣꯏꯒꯜꯂꯤ ꯍꯥꯏꯕꯅꯤꯀꯣ
ꯌꯥꯝꯅꯗꯤ ꯁꯥꯎꯒꯟꯗꯕꯗꯣ ꯌꯥꯝꯅ ꯎꯝ ꯀꯩꯅꯣ ꯇꯧꯕꯗꯣ ꯁꯧ ꯁꯧ ꯂꯥꯎꯒꯟꯕꯤꯗꯣ
ꯍꯅꯨꯕꯤ ꯌꯥꯝ ꯑꯣꯏꯒꯜꯂꯤ ꯍꯥꯏꯕꯅꯦꯀꯣ ꯁꯥꯎꯔꯗꯤ